ꯑꯣ
ꯇꯥꯕ꯭ꯔꯣ
ꯇꯥꯏꯌꯦ
ꯑꯣ ꯀꯩꯗꯧꯔꯝꯃꯤꯅꯣ ꯑꯩ ꯁꯨꯝ ꯑꯩꯁꯦ ꯋꯥꯛꯀꯤꯡ ꯆꯠꯁꯦꯅ ꯊꯣꯛꯑꯝꯕꯅꯤꯗ
ꯑꯣ ꯑꯩ ꯍꯦꯛ ꯄꯤꯌꯦ ꯀꯅꯥ ꯀꯅꯥꯅꯣ
ꯁꯅꯤꯕꯅꯤꯅꯦ
ꯑꯣ ꯑꯩ ꯅꯪ ꯀꯣꯜ ꯇꯧꯔꯤꯁꯦ ꯌꯥꯝ ꯐꯔꯦ ꯀꯩꯅꯣꯝꯇ ꯍꯪꯒꯦ ꯇꯧꯔꯝꯕꯅꯤꯅ
ꯍꯪꯉꯅꯦ
ꯃꯃꯥꯡꯗ ꯑꯦꯝ ꯌꯨꯒꯤ ꯑꯃ ꯄꯤ ꯑꯩꯆ ꯗꯤꯒꯤ ꯊꯥꯖꯤꯜꯂꯦꯅ ꯇꯧꯈꯤꯕꯗꯣ ꯃꯣꯏ ꯀ꯭ꯌꯨ ꯏ ꯇꯤ ꯊꯥꯅꯤ ꯈꯣꯠꯅꯤ ꯀꯥꯏꯅ ꯍꯥꯏꯒꯅ ꯇꯧꯈꯤꯕꯗꯣ ꯑꯗꯨꯝ ꯌꯥꯈꯤꯗ꯭ꯔꯕꯣ ꯀꯃꯥꯏꯅ ꯇꯧꯒꯦ
ꯑꯗꯨꯝ ꯌꯥꯈꯤꯗ꯭ꯔꯦ ꯑꯗꯨ ꯑꯗꯨꯝ ꯇꯨꯃꯤꯟ ꯂꯩꯈ꯭ꯔꯦ
ꯑꯗꯨ ꯃꯣꯏꯗꯨ ꯅꯣꯇꯤꯁꯇꯗꯤ ꯌꯥꯎꯋꯤꯗꯅ ꯍꯥꯏꯗꯤ
ꯅꯣꯇꯤꯁꯇꯨ ꯌꯥꯎꯋꯦ
ꯑꯗꯨ ꯃꯣꯏ ꯅꯣꯇꯤꯁꯇꯣ ꯍꯟꯗꯛꯁꯨ ꯑꯗꯨꯃꯥꯏꯅ ꯑꯗꯨꯝ ꯊꯣꯛꯄ ꯃꯥꯜꯂꯦꯕ
ꯎꯝ
ꯍꯥꯏꯗꯤ ꯑꯗꯨꯃꯥꯏꯅ ꯊꯣꯛꯑꯅꯤꯅ ꯃꯤꯁꯤꯡꯗꯨꯗꯤ ꯒ꯭ꯌꯥꯟ ꯇꯥꯗ꯭ꯔꯦꯗꯅ
ꯎꯝ ꯃꯣꯏꯁꯨꯦ ꯄꯩꯁꯥꯁꯨ ꯑꯍꯦꯟ ꯄꯩꯁꯥ ꯍꯥꯡꯒꯤꯁꯦ ꯃꯥꯒꯤ ꯑꯇꯥꯏ ꯇꯥꯏ
ꯇꯥꯠꯈ꯭ꯔꯦ ꯑꯇ ꯑꯝꯇꯪꯒ ꯍꯥꯏꯔꯛꯑꯣꯅꯤ ꯑꯍꯦꯟꯕ ꯄꯩꯁꯥ ꯀꯩꯗꯧꯋꯦ ꯍꯥꯏꯅꯣ
ꯄꯩꯁꯥꯁꯦ ꯁꯤꯁꯨ ꯈꯣꯝꯒꯠꯅꯤꯡꯕꯩ ꯃꯥꯜꯂꯦ ꯍꯥꯏꯕ ꯌꯨ ꯖꯤ ꯁꯤꯒꯤ ꯅꯤꯌꯣꯝ ꯃꯇꯨꯡꯟꯅ ꯌꯥꯗꯕ ꯄꯣꯠꯇꯨꯗ ꯃꯣꯏꯅ ꯑꯗꯨꯝ ꯇꯧꯁꯜꯂꯑꯦ ꯑꯗꯨꯒ ꯃꯃꯥꯡꯗꯁꯨ ꯑꯗꯨꯝ ꯀꯩꯅꯣ ꯇꯧꯈꯤꯗꯦꯕ ꯌꯥꯈꯤꯗꯦꯕ ꯈꯟꯈꯤꯗꯦꯕ
ꯑꯥ ꯃꯣꯏꯅ ꯍꯥꯞꯄꯤꯕ ꯅꯣꯇꯤꯁꯇꯣ ꯐꯖꯅ ꯑꯝꯇ ꯍꯥꯞꯇꯦ ꯃꯣꯏꯗꯣ
ꯍꯥꯞꯇꯦ ꯃꯃꯥꯡꯗꯁꯨ ꯇ ꯍꯥꯏꯗꯤ ꯑꯍꯥꯟꯕꯒꯤ ꯏꯟꯇꯔꯚꯤꯌꯨ ꯇꯧꯗ꯭ꯣꯏꯩ ꯃꯃꯥꯡꯗ ꯇꯦꯁ ꯑꯃ ꯇꯧꯒꯗꯕꯅꯦꯕ
ꯍꯣꯏ ꯍꯣꯏ
ꯇꯦꯁꯇꯨꯁꯨ ꯇꯧꯕ ꯌꯥꯍꯟꯗꯦꯕ ꯌꯥꯎꯍꯟꯗꯦꯕ ꯀꯧꯈꯠꯂꯛꯇ꯭ꯔꯦꯕ ꯑꯗꯨꯗꯤ ꯇꯦꯁꯁꯨ ꯌꯥꯎꯍꯟꯗꯕ ꯌꯦꯁ ꯌꯦꯁ ꯑꯗꯨꯒ ꯇꯦꯁꯁꯨ ꯌꯥꯎꯗꯕ ꯑꯗꯨꯝ ꯑꯗꯨꯃꯥꯏꯅ ꯇꯧꯕ ꯍꯥꯏꯇꯥꯔꯦ ꯄꯩꯁꯥꯗꯤ ꯑꯗꯨꯝ ꯂꯧꯈꯠꯄ
ꯑꯥ ꯑꯣꯟꯂꯥꯏꯟꯗ ꯁꯝꯃꯤꯠ ꯇꯧꯕꯗꯤ ꯑꯗꯨꯝ ꯌꯥꯒꯤꯈꯤꯕ
ꯑꯥ ꯑꯣ ꯁꯨꯕꯤ ꯇꯧꯕꯔꯣ ꯈꯜꯂꯣ ꯌꯥꯏ
ꯑꯣꯟꯂꯥꯏꯟꯗ ꯇꯧꯔꯤ ꯅꯠꯇ꯭ꯔꯣ ꯁꯝꯃꯤꯠꯇꯣ
ꯑꯥ ꯑꯣꯟꯂꯥꯏꯟꯗꯅꯤ
ꯑꯗꯨꯗꯤ ꯍꯟꯗꯛꯀꯤꯒ ꯆꯞ ꯃꯥꯟꯅꯔꯝꯃꯅꯤ ꯃꯣꯏ ꯈꯕꯔꯗ ꯊꯣꯛꯏ ꯑꯗꯨꯃꯥꯏꯅ ꯑꯗꯨꯅ ꯑꯩꯅ ꯄꯥꯕꯗꯨꯁꯨ ꯅꯠꯇꯤꯁꯇꯣ ꯃꯣꯏꯗꯣ ꯑꯅꯤ ꯑꯍꯨꯝ ꯊꯣꯛꯅ ꯍꯥꯞꯆꯜꯂꯦꯕ ꯊꯥꯡꯃꯩ ꯁꯦꯡꯅ ꯊꯥꯡꯃꯩ ꯁꯦꯡꯅ ꯑꯝꯇ ꯍꯥꯏꯗꯕꯀꯣ ꯃꯣꯏꯒꯤ ꯏꯂꯤꯖꯤꯕꯤꯂꯤꯇꯤ ꯀ꯭ꯔꯥꯏꯇꯦꯔꯤꯌꯥꯒꯗꯣ ꯍꯥꯏꯗꯤ ꯃꯥꯁꯇꯔ ꯂꯣꯏꯔꯕ ꯑꯗꯨ ꯂꯣꯏꯔꯕ ꯆꯍꯤ ꯑꯅꯤ ꯃꯥꯁꯇꯔ ꯂꯣꯏꯁꯜꯂꯕ ꯈꯣꯠꯂꯕ ꯑꯗꯨ ꯌꯥꯅꯤ ꯈꯣꯠꯅꯤꯁꯨ ꯑꯃꯨꯛ ꯍꯥꯏꯔꯦ ꯑꯍꯥꯟꯕꯒꯤ ꯀ꯭ꯔꯥꯏꯇꯦꯔꯤꯌꯥꯗꯨꯗꯅ ꯑꯗꯨꯒ ꯑꯃꯥ ꯃꯊꯪꯗꯅ ꯑꯃꯨꯛ ꯀ꯭ꯌꯨ ꯏ ꯇꯤꯁꯨ ꯊꯥꯅꯤ ꯍꯥꯏ ꯒꯨꯝ ꯇꯧꯏ ꯑꯗꯨꯗꯩꯗꯤ ꯑꯦꯟ ꯏ ꯇꯤꯒꯤ ꯃꯥ ꯑꯥ ꯅꯦꯠꯀꯤ ꯃꯥꯛꯇꯨꯗꯩꯁꯨ ꯂꯧꯅꯤ ꯍꯥꯏꯒꯨꯝ ꯇꯧꯏ
ꯑꯥ ꯑꯩ ꯀꯣꯜ ꯑꯝꯇ ꯄꯥꯏꯒꯦ ꯌꯥ ꯌꯥꯒꯗ꯭ꯔꯥ
ꯀꯣꯜ ꯄꯥꯏꯕꯗꯤ ꯇꯠꯈꯤꯅꯤ ꯌꯥꯔꯣꯏꯌꯦ
ꯑꯣ ꯍꯣꯏ ꯍꯣꯏ ꯑꯗꯨꯗꯤ ꯑꯗꯣ ꯑꯥ
ꯑꯗꯨꯅꯦ ꯄꯩꯁꯥ ꯃꯤ ꯑꯔꯨꯕ ꯑꯔꯨꯕ ꯊꯕꯛ ꯂꯣ ꯀꯩꯅꯣ
ꯑ ꯕꯥꯕꯥ ꯑꯩꯈꯣꯏ ꯕꯥꯕꯥ ꯀꯣꯜ ꯑꯅꯤꯔꯛ ꯇꯧꯔꯛꯑꯝꯕ
ꯑꯗꯨꯗꯤ ꯉꯥꯏꯍꯥꯛ ꯀꯩꯅꯣ ꯇꯧꯔꯣ ꯐꯖꯅ ꯍꯦꯛ ꯂꯣꯏꯕꯒ ꯇꯧꯔꯣ ꯑꯥ
ꯇꯧꯔꯒꯦ ꯈꯤꯇꯪ ꯃꯤꯅꯤꯠ ꯑꯅꯤ ꯉꯥꯏꯕ ꯀꯩꯁꯨ ꯀꯥꯏꯗꯦ ꯏꯃꯥꯔꯖꯦꯟꯁꯤ ꯀꯩꯁꯨ ꯑꯣꯏꯔꯝ
ꯑꯗꯨꯅꯦ ꯆꯥꯛ ꯏꯁꯤꯡ ꯆꯥꯛ ꯆꯥꯗ꯭ꯔꯤꯗ ꯎꯝ ꯉꯁꯥꯏ ꯑꯆꯥꯄꯣꯠ ꯈꯔ ꯆꯥꯁꯜꯂꯦ ꯑꯩꯈꯣꯏꯒꯤ ꯐꯥꯏꯅꯦꯜ ꯇꯤꯆꯤꯡꯗꯣ
ꯎꯝ
ꯉꯁꯤ ꯇꯧꯊꯣꯛꯈ꯭ꯔꯦ ꯑꯗꯨꯒꯤ ꯏꯃꯥꯟꯅꯕꯈꯩꯒ ꯑꯆꯥꯄꯣꯠ ꯈꯔ ꯆꯥꯁꯦꯅ ꯈꯔ ꯆꯥꯥꯁꯜꯂꯛꯑꯦ ꯑꯗꯒꯤ ꯑꯃꯨꯛ ꯇꯨꯏꯁꯟ ꯃꯐꯝꯗ ꯑꯃꯨꯛ
ꯑꯣ
ꯑꯥ ꯃꯣꯏꯒꯤ ꯆꯦꯡꯄꯥꯛꯇꯣ ꯇꯥꯎꯊꯣꯛꯄ ꯃꯥꯜꯂꯤꯅꯦ ꯑꯗꯩꯗꯤ ꯊꯨꯝ ꯈꯔ ꯆꯥꯏꯁꯤꯜꯂꯒ ꯑꯗꯨꯝ ꯇꯧꯔꯒ ꯆꯥꯕꯗꯩꯗꯤ ꯄꯨꯛꯇꯨ ꯊꯜꯂꯦꯅ ꯆꯥꯔꯔꯣꯏꯒꯦ ꯇꯧꯅꯤ
ꯑꯣ
ꯍꯩꯅꯧ ꯈꯔꯁꯨ ꯄꯤꯔꯛꯑꯦ ꯑꯗꯨ ꯍꯩꯅꯧꯗꯨ ꯑꯣꯏꯅ ꯆꯥꯔꯒꯦꯅ
ꯎꯝ ꯐꯩꯌꯦ ꯉꯁꯤꯅ ꯂꯣꯏꯔꯕꯣ
ꯂꯣꯏꯔꯦ ꯂꯥꯏꯔꯤꯛ ꯇꯝꯕ ꯂꯣꯏꯔꯦ ꯉꯁꯤꯅ ꯃꯈꯥꯁꯦ ꯀꯃꯥꯏ ꯇꯧꯗꯣꯏꯅꯣ ꯈꯪꯗꯦ ꯑꯩꯖꯨ
ꯑꯦꯛꯖꯥꯝ ꯗꯤ
ꯑꯦꯛꯖꯥꯝꯗꯤ ꯇꯧꯔꯔꯣꯏ ꯉꯁꯤ ꯇꯧꯔꯤꯗꯨꯅ ꯑꯦꯛꯖꯥꯝꯅꯤ ꯐꯥꯏꯅꯦꯜ ꯑꯦꯛꯖꯥꯝꯒꯨꯝꯕꯅꯤ
ꯑꯗꯨꯗꯤ ꯅꯪꯁꯦ ꯕꯦꯠ ꯍꯥꯏꯕꯁꯤ ꯄꯨꯡ ꯂꯣꯏ ꯂꯣꯏꯔꯦꯕ
ꯄꯨꯡꯂꯣꯏ ꯂꯣꯏꯔꯦ ꯃꯥꯛꯁꯤꯠ ꯂꯥꯛꯇꯧꯗ ꯉꯥꯏꯔꯦ
ꯌꯥꯝ ꯅꯨꯡꯉꯥꯏꯔꯦ ꯑꯗꯨꯗꯤ
ꯑꯁ ꯅꯨꯡꯉꯥꯏꯕꯝꯒ ꯈꯪꯕꯖꯥꯠ ꯅꯠꯇꯦꯗꯥ ꯂꯩꯔꯤꯕ ꯍꯥꯏꯗꯨꯅꯤ
ꯑꯗꯨꯕꯨꯗꯤ ꯆꯞ ꯃꯥꯟꯅꯩꯗ
ꯑꯥ
ꯑꯩꯅ ꯃꯥꯁꯇꯔ ꯂꯣꯏꯔꯛꯄ ꯃꯇꯝꯗ ꯂꯩꯔꯤꯕ ꯋꯥꯈꯜꯒꯤ ꯆꯔꯥꯡꯅꯕꯗꯨꯒ ꯅꯪꯒꯤ ꯕꯦꯜ ꯂꯔꯛꯄꯁꯤꯒ ꯑꯗꯨꯝ ꯃꯥꯟꯅꯝꯗꯧ ꯃꯥꯜꯂꯤ
ꯃꯥꯟꯅꯔꯝꯒꯅꯤ ꯑꯩꯁꯨ ꯍꯧꯖꯤꯛꯁꯦ ꯆꯔꯥꯡꯅꯔꯤ ꯀꯥꯟꯅ ꯃꯣꯏꯒꯤ ꯑꯝꯕꯦꯛꯀꯔꯅ ꯑꯝ ꯂꯩꯕꯗꯣ ꯗꯤ ꯑꯦꯁ ꯑꯦꯅ ꯀꯣꯆꯤꯡ ꯇꯧꯐꯝ ꯑꯃ
ꯑꯥ
ꯑꯗꯨ ꯊꯥꯖꯤꯜꯂꯒ ꯇ꯭ꯔꯥ ꯌꯦꯡꯒꯦ ꯇꯧꯕꯅꯤ ꯁꯨꯝ ꯌꯨꯝꯅ ꯀꯩꯅ ꯍꯪꯉꯛꯄꯗ ꯄꯥꯁ ꯇꯧꯔꯒꯗꯤ ꯑꯃꯨꯛ ꯌꯨ ꯄꯤ ꯑꯦꯁ ꯁꯤ ꯀꯣꯆꯤꯡ ꯇꯧꯔꯤ ꯍꯥꯏꯕ ꯌꯥꯅꯕ
ꯎꯝ
ꯑꯗꯒꯤ ꯃꯣꯏꯗꯨ ꯄꯩꯁꯥꯁꯨ ꯄꯤꯌꯦ ꯏꯁꯇꯥꯏꯄꯦꯟꯒꯨꯝꯕ ꯑꯗꯣ ꯊꯥ ꯈꯨꯗꯤꯡꯒꯤꯕꯨꯗꯤ ꯆ ꯆꯪꯗꯕ ꯃꯥꯜꯂꯦ ꯃꯃꯤꯡꯒꯤ ꯑꯣꯏꯅꯗꯤ ꯊꯥ ꯈꯨꯗꯤꯡ ꯄꯤꯅꯤ ꯍꯥꯏꯕ
ꯎꯥ
ꯑꯗꯨꯗ ꯃꯣꯏꯁꯤ ꯆꯍꯤ ꯅꯠꯇ꯭ꯔꯒꯅ ꯑꯗꯨꯝ ꯊꯥ ꯈꯔ ꯄꯨꯟꯁꯤꯜꯂꯒ ꯑꯗꯨꯝ ꯄꯤꯕ ꯃꯥꯜꯂꯦꯕ
ꯑꯥ
ꯑꯗꯨꯅꯕꯨꯗꯤ ꯐꯩ ꯈꯂꯦ ꯑꯅ
ꯑꯗꯨꯅꯗꯤ ꯐꯩꯗ
ꯑꯝꯇꯪ ꯊꯥꯖꯤꯜꯂꯒ ꯎꯝ ꯈꯩꯇꯪ ꯄꯥꯅꯕꯁꯨ ꯂꯩꯇꯕ ꯑꯩꯁꯦ꯫ ꯈꯔ ꯄꯥꯕ ꯌꯥꯕ ꯈꯔ ꯊꯤꯒꯦ ꯇꯧꯕꯅꯦ ꯃꯣꯏ ꯌꯨ ꯄꯤ ꯑꯦꯁ ꯁꯤ ꯈꯔ ꯇꯧꯕ ꯑꯩꯈꯣꯏꯒꯤ ꯏꯌꯥꯝꯕ ꯖꯤꯡ ꯑꯃ ꯑꯅꯤ ꯂꯩꯌꯦ꯫ ꯑꯗꯨ ꯃꯣꯏꯗ ꯍꯥꯏꯐꯦꯠ ꯍꯪꯉꯒ ꯀꯩꯀꯩ ꯄꯥꯕ ꯌꯥꯒꯦ ꯈꯣꯠꯀꯦ ꯃꯣꯏꯗꯤ ꯈꯪꯉꯝꯒꯅꯦꯕ꯫
ꯎꯥ
ꯑꯗꯨꯒ ꯑꯗꯨꯃꯥꯏꯅ ꯌꯦꯡꯉꯒꯦ ꯇꯧꯕꯅꯦ ꯑꯩꯗꯣ꫰꫰ ꯑꯗꯨ ꯈꯟꯕꯨ ꯈꯜꯂꯁꯨ ꯈꯟꯕꯨ ꯈꯟꯗ꯭ꯔꯁꯨ ꯈꯟꯗ꯭ꯔꯒꯅ꯫ ꯂꯥꯏꯕꯦꯔꯤ ꯅꯨꯡ ꯈꯔ ꯆꯠꯂꯒ ꯗꯤꯁꯦꯝꯕꯔꯗ ꯅꯦꯠ ꯊꯥꯅꯕ꯫
ꯑꯣ
ꯂꯝꯕꯤꯗ ꯂꯩꯔꯣ ꯀꯩꯅꯣ ꯍꯧꯖꯤꯛꯐꯥꯎ
ꯂꯝꯕꯤꯗ ꯂꯩꯔꯤꯌꯦ
ꯆꯠꯂꯤꯔꯣ ꯑꯗꯨꯝ
ꯎꯝ ꯆꯠꯂꯦ ꯀꯩꯅꯣ ꯂꯝꯗꯦꯜ ꯉꯥꯏꯕꯅꯤꯗ ꯑꯩꯒꯤ ꯈꯣꯡꯂꯣꯏ ꯃꯤꯟꯅꯅꯕ ꯈꯣꯡꯂꯣꯏꯗ
ꯑꯣ ꯂꯥꯛꯇ꯭ꯔꯤꯕ ꯃꯥ
ꯂꯥꯛꯇ꯭ꯔꯔꯤ
ꯀꯩꯅꯣ ꯊꯣꯡꯒꯥꯟꯗ ꯉꯥꯏꯔꯤꯔꯣ
ꯑꯥ ꯇꯣꯉꯥꯟ ꯅꯨꯡꯉꯥꯏꯔꯦ
ꯀꯩꯅꯣ ꯊꯕꯛ ꯆꯦꯟꯕꯨꯔ ꯀꯩꯅꯣ ꯀꯩꯗꯧꯔꯤꯒꯦ ꯑꯁꯤꯁꯤꯕꯨ ꯑꯦꯛꯇꯤꯞꯂꯤꯏ ꯑꯣꯏꯗꯕꯒꯨꯝ ꯇꯧꯋꯤꯗꯅ ꯅꯪꯝꯕꯣ ꯑꯥ
ꯑꯣ ꯑꯩꯗ ꯑꯩꯉꯣꯟꯗ ꯀꯣꯜ ꯈꯔ ꯇꯧꯁꯜꯂꯛꯄ ꯑꯗꯨꯗ
ꯑꯗꯨꯒꯤ
ꯀꯩꯅꯣ ꯇꯧꯕꯅꯤꯗ ꯑꯥ ꯑꯗꯨꯒꯤ ꯈꯔ ꯗꯥꯏꯚ꯭ꯔꯠ ꯇꯧꯕꯅꯤꯗ
ꯎꯝ
ꯃꯙꯥ ꯁꯥꯗꯗ
ꯀꯣꯜ ꯀꯌꯥꯝ ꯇꯧꯁꯜꯂꯤꯅꯣ
ꯀꯣꯜ ꯀꯣꯜ ꯃꯔꯤꯔꯛ
ꯕꯕꯥꯗꯤ ꯀꯩꯅꯣ ꯌꯨꯝꯗ ꯂꯩꯍꯧꯗ꯭ꯔꯣ
ꯂꯦꯋꯦ
ꯑꯗꯨꯗꯤ ꯍꯥꯏꯐꯦꯠ ꯆꯪꯉꯒ
ꯎꯝ ꯆꯪꯉꯥ ꯍꯪꯒꯦ
ꯑꯗꯨꯝ ꯑꯗꯨꯝ ꯐꯔꯣꯏꯗ꯭ꯔꯣ
ꯑꯥ ꯅꯪ ꯉꯁꯤ ꯆꯠꯂꯨꯕꯩꯗꯣ ꯈꯔ ꯂꯤꯔꯧꯅꯦ
ꯑꯩꯈꯣꯏ ꯆꯠꯂꯨꯕꯗꯨ ꯉꯁꯤꯗꯣ ꯑꯩꯗꯨ ꯇꯨꯝ ꯍꯧꯒꯠ ꯑꯣꯠꯄ ꯀꯩꯀꯥ ꯈꯔ ꯊꯦꯡꯈ꯭ꯔꯁꯦ ꯉꯔꯥꯡ ꯊꯦꯡ ꯇꯨꯝꯃꯒꯦ ꯑꯗꯨꯗꯩ ꯏꯔꯨ ꯄꯥ ꯄꯔꯥꯞ ꯂꯨꯊꯣꯛꯑꯒ ꯀꯩꯅꯣꯁꯨ ꯌꯥꯎꯔꯔꯝꯗꯕ ꯍꯥꯏꯗꯤ ꯃꯩꯁꯨ ꯂꯥꯛꯑꯝꯗꯕ ꯑꯩꯈꯣꯏꯗꯣ ꯃꯩ ꯂꯥꯛꯇꯕꯗꯩꯗꯤ ꯏꯁꯇ꯭ꯔꯤꯗꯨ ꯇ ꯑꯔꯣꯏꯒꯦꯅ ꯈꯟꯕꯅꯦ ꯑꯗꯨ ꯀꯣꯏꯅꯣ ꯇꯧꯔꯛꯑꯦ ꯀꯣꯟꯅ ꯃꯩ ꯉꯥꯏꯍꯥꯛ ꯂꯥꯛꯑꯦ ꯍꯇꯤ ꯇꯛꯄꯗꯣ ꯍꯥꯏꯐꯦꯠꯇꯪ ꯇꯛꯑꯦ ꯑꯗꯨꯕꯨ ꯅꯪꯗꯤ ꯀꯕ ꯀꯕ ꯑꯗꯨꯝ ꯂꯤꯁꯜꯂꯦ ꯑꯩꯒꯤ ꯅꯥꯀꯟꯗ ꯆꯠꯃꯤꯟꯅꯅꯕ ꯃꯤ ꯑꯃ ꯂꯩꯌꯦ ꯔꯨꯝꯃꯦꯠ ꯑꯃ ꯑꯗꯨ ꯇꯧꯔꯒ ꯆꯠꯂꯦ ꯃꯥ ꯉꯥꯏ ꯂꯩꯔꯝꯃꯦ ꯑꯗꯨꯒꯗꯤ ꯊꯦꯡꯉꯦꯅ ꯑꯩꯗꯣ ꯀꯕꯛ ꯀꯕꯛ ꯂꯣꯏꯁꯟꯕꯣꯏ ꯂꫭꯏꯁꯟꯗꯕꯣꯏ ꯇꯧꯔꯒ ꯆꯠꯂꯦ ꯑꯗꯨꯒꯥ ꯃꯣꯏ ꯑꯦꯁꯦꯝꯕ꯭ꯂꯤ ꯍꯧꯔꯥ ꯂꯩꯔꯝꯃꯦ ꯃꯣꯏ ꯁ꯭ꯀꯨꯜꯗꯣ
ꯎꯝꯝ ꯎꯝꯝ
ꯑꯦꯁꯦꯝꯕ꯭ꯂꯤꯗꫭ ꯒꯦꯠꯇꫭ ꯀꯩꯅꯣ ꯇꯧꯔꯦ꯫ ꯊꯣꯡ ꯍꯥꯡꯗꯣꯛꯄꯗꯣ ꯅꯨꯡꯉꯥꯏꯇ꯭ꯔꯦꯅ ꯉꯥꯏꯍꯥꯛꯇꯪ ꯉꯥꯏꯔꯦ ꯑꯦꯁꯦꯝꯕ꯭ꯂꯤ ꯂꯣꯏꯕꯒꯥ ꯑꯃꯨꯛ ꯆꯪꯉꯦ
ꯑꯗꯨꯝꯅꯥ ꯍꯥꯏꯔꯛꯑꫭ
ꯑꯦꯁꯦꯝꯕ꯭ꯂꯤꯗꯨꯁꯨ ꯃꯣꯏꯒꯤ ꯄ꯭ꯔꯥꯏꯖ ꯌꯦꯟꯕꯩꯔꯥ ꯀꯩꯅꯣ ꯀꯨꯏꯔꯦ ꯌꯥꯝꯅ ꯑꯗꯨꯒꯥ ꯀꯣꯟꯅꯗꯤ ꯆꯪꯉꯥꯀꯥꯟꯗꯕꯨꯗꯤ ꯉꯥꯏꯔꯦ ꯑꯩꯈꯣꯏꯒꯤ ꯑꯦꯛꯁꯇꯔꯅꯦꯜ ꯂꯥꯛꯀꯗꯧꯕꯥ ꯆꯦꯛ ꯇꯧꯒꯗꯕꯥ ꯃꯌꯥꯝꯗꯣ ꯑꯗꯥꯒꯤꯗꯤ ꯀꯃꯥꯏꯅ ꯇꯧꯒꯦꯗꯥ ꯑꯦꯛꯁꯇꯔꯅꯦꯜꯗꯣ ꯃꯣꯏ ꯑꯇꯣꯞꯄꯥ ꯆꯠꯂꯨꯔꯒꯥ ꯀꯣꯟꯅ ꯇꯞꯅ ꯂꯥꯛꯏ ꯄꯨꯡ ꯇꯔꯥꯃꯥꯊꯣꯏ ꯃꯈꯥꯏ ꯇꯥꯔꯛ ꯄꯒꯤꯁꯨꯋꯥꯗ ꯑꯗꯒꯤ ꯃꯊꯪ ꯃꯊꯪ ꯆꯪꯅꯈ꯭ꯔꯦ ꯑꯣꯖꯥꯈꯩꯗꯨꯅ ꯆꯦꯛ ꯇꯧꯕ ꯑꯗꯩ ꯑꯩꯁꯤꯅ ꯂꯥꯁꯇ ꯇꯥꯔꯦ ꯀ꯭ꯂꯥꯁ ꯁꯤꯛꯁꯀꯤꯁꯤꯗ
ꯎꯝꯝ
ꯑꯗꯥꯒꯤ ꯀꯃꯥꯏꯅꯥ ꯇꯧꯒꯦꯗꯥ ꯑꯥ ꯃꯣꯏꯁꯦ ꯂꯦꯁꯟ ꯄ꯭ꯂꯥꯟꯒꯨꯝꯕ ꯑꯗꯒꯤ ꯔꯤꯄꯣꯔꯠꯀꯨꯝꯕꯥ ꯇꯤꯆꯤꯡꯌꯥꯟ ꯀꯨꯝꯕꯁꯤ ꯈꯔ ꯌꯦꯡꯉꯤꯅꯦ ꯑꯗꯒꯤ ꯇꯤꯆꯤꯡ ꯑꯦꯠꯇꯨꯁꯨ ꯁꯥꯕꯨꯗꯤ ꯁꯥꯔꯦ ꯍꯥꯏꯕꯨ ꯉꯔꯥꯡ ꯅꯨꯃꯤꯗꯥꯡ ꯂꯣꯏꯁꯟꯕꯒꯤ ꯈꯔ ꯐꯖꯕꯥ ꯋꯥꯠꯄꯥ ꯖꯒꯥꯕꯨꯗꯤ ꯌꯥꯎꯈ꯭ꯔꯦ ꯃꯣꯏꯅꯥ ꯐꯤꯠꯕꯦꯛ ꯈꯔꯗꯤ ꯄꯤꯔꯝꯃꯦ
ꯑ° ꯑꯅꯧꯕꯗꯨꯗꯒꯤ ꯑꯃꯁꯤ ꯂꯥꯝꯃꯥ
ꯆꯤꯡꯌꯥꯠꯇꯨ ꯈꯔ ꯐꯖꯅ ꯁꯦꯝꯃꯨ ꯈꯣꯠꯂꯣꯅꯤ ꯑꯗꯨꯃꯥꯏꯅ ꯇꯧꯔꯦ ꯑꯗꯒꯤꯗꯤ ꯑꯩꯈꯣꯏ ꯃꯌꯥꯝ ꯑꯃꯨꯛ ꯕꯩꯕꯥꯔ ꯇꯧꯅꯤꯅ ꯑꯣꯖꯥꯈꯩꯗꯨꯅ ꯑꯃꯨꯛ ꯄꯨꯂꯞ ꯐꯝꯍꯜꯂꯦ ꯑꯗꯨꯒꯥ ꯕꯩꯕꯥꯃꯛ ꯇꯤ ꯇꯧꯗ꯭ꯔꯦ
ꯑꯝꯝ
ꯐꯤꯠꯕꯦꯛ ꯑꯣꯏꯅ ꯄꯤꯗꯅꯥ ꯁꯨꯃꯥꯏ ꯁꯨꯃꯥꯏꯅ ꯇꯧꯑꫭ ꯈꯣꯠꯂꯨꯅꯥ ꯋꯥꯔꯤ ꯃꯌꯥꯝ ꯂꯤꯔꯝꯃꯥꯒ ꯑꯗꯨꯃꯥꯏꯅ ꯇꯧꯔꯒꯥ ꯂꯣꯏꯁꯜꯂꯦ ꯂꯣꯏꯁꯟꯕꯥꯗꯒꯤꯗꯤ ꯐꯣꯇꯣ ꯑꯃ ꯅꯝꯃꯤꯟꯅꯔꯦ ꯑꯣꯖꯥꯈꯩ ꯅ° ꯑꯦꯛꯁꯇꯔꯅꯦꯜ ꯂꯥꯛꯄꯗꯨꯒꯥ ꯗꯤꯄꯥꯔꯠꯃꯦꯟꯗꯒꯤꯗꯤ ꯃꯣꯏ ꯑꯃ ꯌꯥꯎꯔꯑꯦ꯫ ꯑꯣꯖꯥ ꯑꯅꯤ
ꯑꯥꯑꫭ
ꯑꯗꯨ ꯑꯃꯗꯤ ꯆꯦꯛ ꯇꯧꯕꯥ ꯌꯥꯎꯋꯦ ꯑꯩꯈꯣꯏꯒꯤꯗꯨꯗꯥ ꯑꯗꯣ ꯑꯃꯕꯨꯗꯤ ꯁꯤꯟꯕ ꯂꯥꯡꯕ ꯂꯩꯔꯦ ꯑꯗꯨꯒꯥ ꯃꯄꯥꯟꯗꯒꯤ ꯑꯩꯈꯣꯏꯅꯥ ꯃꯁꯛ ꯈꯪꯗꯕ ꯑꯦꯛꯁꯇꯔꯅꯦꯜ ꯑꯃꯥꯒ ꯂꯥꯛꯑꯦ ꯑꯗꯨꯒꯥ ꯑꯗꯨꯃꯥꯏꯅ ꯇꯧꯔꯒ ꯂꯣꯏꯁꯤꯜꯂꯦ ꯂꯣꯏꯁꯤꯟꯕꯗꯩꯗꯤ ꯃꯌꯥꯝ ꯄꯨꯟꯅꯥ ꯆꯥ ꯑꯃ ꯊꯛꯃꯤꯟꯅ ꯈꯤꯁꯦꯅꯥ ꯑꯦꯝ ꯑꯎ ꯃꯅꯥꯛꯀꯤ ꯑꯦꯁ ꯕꯤ ꯑꯥꯏꯗ ꯂꯩꯕ ꯑꯦꯁ ꯕꯤ ꯑꯥꯏ ꯃꯅꯥꯛꯇ ꯂꯩꯕ ꯑꯆꯥꯥ ꯊꯛꯐꯝ ꯑꯃ ꯂꯩꯕꯗꯨ ꯈꯪꯕ꯭ꯔꯣ ꯀꯥꯟ ꯀꯣꯠꯆꯟ ꯀꯥꯠꯆꯤꯟꯒꯤ ꯑꯗꯨꯗ ꯥ ꯃꯣꯏꯒꯤꯗꯨꯗ ꯆꯪꯉꯒ ꯆꯥ ꯈꯔ ꯊꯛꯇꯅꯥ ꯈꯣꯠꯇꯥꯅ ꯇꯧꯔꯦ ꯑꯗꯩꯗꯤ ꯑꯥꯁ ꯄꯩꯁꯥꯗꫭ ꯃꯌꯥꯝꯗꯣ ꯌꯥꯎꯅꯗ꯭ꯔꯦꯅ ꯇꯧꯔꯒ ꯀꯥꯞꯅꯗꯧ ꯃꯥꯜꯂꯦꯅꯥ ꯑꯩꯅ ꯍꯦꯛ ꯊꯥꯡꯗꯣꯛ ꯎꯔꯦꯅꯦ ꯑꯗꯩꯗꯤ ꯊꯥꯡꯗꯣꯛꯎꯔꯕ ꯃꯇꯨꯡꯗꯩꯗꯤ ꯃꯤꯁꯤꯡꯁꯤꯡꯗꯨ ꯇꯨꯃꯤꯟꯅꯥ ꯂꯩꯈ꯭ꯔꯦ ꯀꯅꯥꯅꯣ ꯑꯃꯇꯪ ꯂꯨꯄꯥ ꯆꯥꯝꯃꯥ ꯍꯟꯖꯜꯂꯝꯃꯤ ꯑꯩꯉꯣꯟꯗꯥ ꯑꯗꯨꯗꯩ ꯀꯔꯤꯝ ꯍꯥꯏꯔꯛꯗ꯭ꯔꯦ ꯍꯂꯛꯀ꯭ꯗꯔ ꯈꯜꯔꯒꯥ ꯍꯟꯔꯛꯈꯤꯗꯔ°
ꯎꯝꯝ ꯝ
ꯂꯨꯄꯥ ꯆꯍꯨꯝꯒꯥ ꯈꯔ ꯃꯥꯡꯉꯦ ꯆꯍꯨꯝ ꯃꯌꯥ ꯃꯥꯡꯉꯦ ꯑꯩ
ꯎꯝ
ꯑꯗꯨꯨꯝꯒꯤ
ꯑꯣ꯫
ꯑꯩꯅ ꯇꯥꯏꯃꯤꯡꯁ ꯄꯣꯄ ꯇꯧꯃꯤꯟꯅꯕꯅꯤꯅ ꯃꯣꯏ꯫ ꯀꯥꯞꯄ ꯈꯣꯠꯄ ꯇꯧꯅꯔꯛꯄꯗꯨꯗꯩꯗꯤ__ ꯄꯩꯁꯥ ꯀꯥꯞꯄ ꯁꯨꯅꯗ꯭ꯔꯦ ꯈꯣꯠꯇ꯭ꯔꯦꯅ ꯇꯧꯔꯛꯄ꯫ ꯑꯗꯩꯗꯤ ꯑꯩꯁꯦ ꯑꯩꯒꯤ ꯀꯦꯁ ꯁꯤꯗ ꯀꯩꯅꯣ ꯇꯧꯔꯝꯃꯣ ꯑꯩꯅ ꯑꯦꯀꯥꯎꯟꯗ ꯄꯩꯁꯥ ꯄꯥꯝꯃꯤꯅ__ ꯇꯧꯕ ꯑꯗꯏꯗꯤ꯫ ꯑꯩꯁꯨ ꯀꯃꯥꯏꯅ ꯍꯥꯏꯔꯤꯅꯣ ꯌꯥꯡꯈꯩ ꯌꯥꯡꯈꯩ__ ꯍꯦꯛ ꯀꯥꯞꯄꯣꯅꯗꯤ ꯐꯒꯤ ꯍꯥꯏꯔꯝꯕ ꯑꯗꯩꯗꯤ ꯑꯃꯨꯛ__ ꯀꯥꯄꯈꯤꯗ꯭ꯔꯦꯅꯦ ꯑ ꯇꯩ ꯀꯩꯗꯗꯤ
ꯐꯔꯦꯗ꯫
ꯅꯨꯄꯤ꯫ ꯅꯨꯄꯤꯈꯩꯁꯨ ꯈꯔ ꯌꯥꯎꯋꯦ ꯃꯣꯏꯗꯤ ꯇꯨꯃꯤꯟꯅ ꯂꯩꯈ꯭ꯔꯦ ꯃꯣꯏ ꯅꯨꯄꯥꯈꯩ ꯅꯨꯄꯤꯈ꯭ꯔ ꯃꯥꯜꯜꯂꯤꯦ ꯈꯜꯂ꯫ ꯇꯣꯛꯈ꯭ꯔꯕ ꯈꯪꯗꯦ ꯑꯗꯨ ꯈꯪꯗꯦ ꯑꯗꯨ ꯀꯣꯟꯅꯒ ꯀꯥꯞꯄꯛꯀꯗ꯭ꯔꯥ ꯅꯤꯡꯁꯤꯡꯉꯀꯥꯟꯗ꯫ ꯀꯕ ꯈꯨꯁ ꯐꯔꯌꯥ ꯇꯣꯏ ꯈ꯫
ꯖꯥꯠ ꯖꯥꯠ ꯑꯩ ꯑꯗꯨꯝ ꯆꯠꯂꯤ ꯑꯩꯈꯣꯏꯒꯤ ꯗꯥꯝꯒꯤ ꯃꯅꯥꯛꯇꯣ꯫
ꯑꯥ
ꯑꯗꯨ ꯌꯧꯔꯦ꯫ ꯑꯩꯈꯣꯏ ꯄꯥꯔꯠꯅꯔꯒ ꯇꯧꯔꯒ ꯗꯥꯝ ꯍꯥꯏꯁꯦ ꯅꯍꯥꯟꯃꯨꯛ__ ꯅꯍꯥꯃꯨꯛ ꯊꯣꯡ ꯑꯃ ꯂꯩꯍꯧꯕꯒꯤꯗꯣ꯫ ꯅꯠꯇꯦ ꯑꯗꯣꯟꯝꯕ ꯅꯠꯇꯕ ꯑꯩ ꯊꯤꯜꯂꯛꯄꯩꯗꯣ ꯑꯩ ꯊꯤꯜꯂꯛꯄꯩꯗꯨꯗ__